ꯇꯥꯔꯦ ꯏꯆꯦ ꯍꯪ ꯉꯁꯥꯏꯉꯤꯗꯣ ꯀꯩꯝ ꯇꯥꯗꯦ ꯑꯣ ꯑꯩꯅ ꯆꯤꯆꯦꯅ ꯉꯥꯡꯕꯗꯣ ꯑꯗꯨꯅ ꯑꯃꯨꯛ ꯇꯥꯗ꯭ꯔꯦꯕ
ꯑꯩ ꯅꯪꯅ ꯉꯥꯡꯕ ꯇꯥꯌꯦꯕ
ꯑꯝ ꯑꯩꯒꯤ ꯐꯣꯟ ꯂꯥꯏꯠ ꯆꯥꯛꯆꯥꯥ ꯇꯣꯛꯄꯥꯗ ꯉꯥꯏꯔꯤꯌꯦ ꯁꯤꯗ ꯑꯩꯈꯣꯏ ꯑꯩ ꯅꯍꯟ ꯏꯃꯥꯟꯅꯕꯤ ꯑꯃꯥ ꯂꯨꯍꯣꯡꯅꯤ ꯍꯥꯏꯕꯗꯣ ꯑꯗꯨꯗꯨꯒꯤ ꯆꯥꯛ ꯆꯥꯕꯩ ꯂꯥꯛꯑꯝꯕ ꯑꯩꯈꯣꯏ ꯂꯩꯀꯥꯏꯗ ꯑꯗꯨꯝ ꯆꯥꯛ ꯀꯧꯅꯩꯕ ꯆꯤꯆꯦ ꯍꯣꯏ ꯀꯧꯅꯕ꯭ꯔꯥ ꯂꯨꯍꯣꯡ ꯂꯨꯍꯣꯡꯉꯝꯗꯥꯏꯗꯣ
ꯑꯣ ꯂꯨꯍꯣꯡꯉꯝꯗꯥꯏꯗ ꯀꯧꯅꯩꯌꯦ ꯑꯗꯨꯗꯤ
ꯑꯥ ꯑꯗꯨ ꯆꯥꯛꯀꯧꯅꯩꯌꯦꯕ
ꯑꯗꯨ ꯅꯪ ꯂꯨꯍꯣꯡꯕꯩ ꯐꯣꯇꯣ ꯑꯃꯗꯤ ꯊꯥꯒꯠꯈ꯭ꯔꯗꯥꯏꯅꯦ
ꯑꯗꯨ ꯅꯠꯇꯕ ꯑꯃ ꯑꯗꯨꯏ ꯏꯃꯥꯟꯅꯕꯤ ꯑꯃꯥ ꯂꯨꯍꯣꯡꯕ ꯅꯨꯃꯤꯠ ꯇꯣ ꯑꯗꯨꯗ ꯆꯦꯟꯕ ꯑꯁꯤꯅ
ꯑꯣ ꯑꯗꯨ ꯌꯥꯝ ꯊꯨꯅ ꯂꯨꯍꯣꯡꯉꯤꯅꯦ ꯍꯣꯡꯗꯣꯏꯅꯦ ꯑꯗꯨꯗꯤ
ꯑꯧ ꯊꯥ ꯊꯥ ꯑꯃꯥ ꯐꯥꯏ ꯅꯥꯍꯟ ꯗꯦꯠ ꯅꯥꯏꯟꯇꯤꯟꯗ ꯆꯦꯟꯕꯅꯦꯕ ꯑꯗꯨꯒ ꯂꯨꯍꯣꯡꯕꯅ ꯗꯦꯠ ꯑꯦꯠꯇ ꯍꯣꯡꯗꯣꯏꯕ
ꯌꯥꯝ ꯐꯕ ꯅꯨꯃꯤꯠ ꯅꯠꯇꯤ ꯌꯥꯝ ꯐꯕ ꯅꯨꯃꯤꯠꯇꯒ ꯆꯦꯜꯂꯦ ꯍꯥꯏꯅꯔ ꯆꯦꯜꯂꯤꯔꯣ
ꯑꯗꯨ ꯑꯣꯏ ꯃꯥꯜꯂꯦ
ꯍꯥꯏꯗꯤ ꯌꯥꯝ ꯐꯕ ꯂꯨꯍꯣꯡꯕ ꯇꯥꯏꯃꯤꯡꯅꯦꯕ ꯗꯨ ꯌꯥꯝꯅ
ꯑꯥ ꯃꯇꯝꯗꯣ ꯑꯗꯨ ꯉꯥꯏꯅꯔꯒ ꯑꯗꯨꯝ ꯂꯩꯕ ꯍꯥꯏꯗꯤ ꯄꯣꯠ ꯆꯩꯗꯤ ꯍꯥꯟꯅꯗꯤ ꯑꯗꯨꯝ ꯂꯥꯡꯉꯒꯀꯣ ꯃꯣꯏ ꯅꯨꯃꯤꯠꯇꯨꯁꯨ ꯄꯨꯂꯞ ꯀꯩꯅꯣ ꯇꯧꯔꯒ ꯐꯤꯛꯁꯇ ꯑꯣꯏꯕ ꯃꯥꯜꯂꯦ ꯍꯥ ꯑꯧ ꯌꯥꯝ
ꯃꯊꯣꯡ ꯃꯔꯝ ꯈꯪꯗꯅ ꯄꯨꯛꯆꯦꯜ ꯆꯦꯜꯂꯒ ꯑꯐꯠꯇꯕ ꯅꯨꯃꯤꯠꯇ ꯆꯦꯟꯗꯣꯏ ꯁꯔꯨꯛ ꯀꯣ ꯑꯐꯥꯕ ꯑꯗꯨꯒꯨꯝꯕ ꯇꯥꯡꯀꯛ ꯑꯗꯨꯗ ꯄꯨꯟꯁꯤ ꯍꯥꯏꯗꯤ ꯂꯨꯍꯣꯡꯕ ꯍꯥꯏꯗꯤ ꯅꯨꯄꯤ ꯑꯩꯈꯣꯏꯒꯤꯗꯤ ꯄꯨꯂꯞ ꯄꯨꯟꯁꯤ ꯇꯪꯈꯥꯏ ꯍꯦꯟꯅ ꯑꯗꯨꯗꯅꯦꯕ ꯆꯠꯇꯣꯏꯁꯦ ꯂꯨꯍꯣꯡꯉꯒ ꯑꯗꯨꯅ ꯑꯐꯥꯕ ꯑꯐꯥꯕ ꯄꯨꯡꯐꯝ ꯇꯥꯟꯐꯝꯗ ꯆꯦꯟꯕꯗꯤ ꯅꯨꯄꯤ ꯑꯩꯈꯣꯏꯒꯤꯗꯤ ꯐꯩꯗꯅ
ꯍꯣꯏ ꯑꯗꯨ ꯑꯣꯏꯍꯧꯔꯦ ꯃꯥꯏ ꯑꯗꯨꯒ ꯂꯨꯍꯣꯡꯕꯁꯨ ꯗꯦꯠ ꯑꯦꯠꯇ ꯅꯨꯃꯤꯠ ꯀꯨꯟꯅꯤꯃꯨꯛ ꯈꯛꯇꯪ ꯒꯤꯐ ꯂꯩꯌꯦꯕ
ꯑꯥ
ꯑꯗꯨꯒꯤ ꯏꯃꯥꯟꯅꯕꯤ ꯑꯃ ꯅꯍꯥꯟ ꯑꯃꯨꯛ ꯍꯣꯡꯕꯗꯣ ꯑꯗꯨꯅ ꯀꯛ ꯆꯤꯡ ꯈꯨꯅꯧꯗꯩꯅꯦꯕ ꯎꯝ ꯑꯈꯣꯏ ꯗꯦꯝꯗ ꯇꯝꯃꯛꯄꯅꯦ ꯆꯦꯆꯦ ꯈꯪꯉꯝꯃꯔꯣꯏ ꯀꯩꯅꯣ ꯇꯧꯗꯦ ꯕ꯭ꯔꯖꯦꯁꯣꯔꯤꯅ ꯌꯥꯝ ꯋꯥꯡꯕ ꯑꯃ ꯂꯩꯕꯗꯣ
ꯇꯥ ꯇꯥꯒꯔꯕꯒꯨꯝ ꯇꯧ ꯑꯗ ꯅꯪ ꯀꯦꯊꯣꯔꯛꯑꯀꯥꯟꯗꯗꯤ ꯌꯥꯝ ꯐꯖꯩ ꯀꯅꯥ ꯀꯦꯕꯤꯔꯤ ꯅꯣ ꯅ
ꯑꯗꯨ ꯃꯣꯏꯌꯥ ꯀꯛꯆꯤꯡ ꯈꯨꯅꯧꯗꯣ ꯑꯗꯨ ꯗ ꯑꯈꯣꯏ ꯏꯃꯥꯟꯅꯕꯤ ꯕ꯭ꯔꯖꯦꯁꯣꯔꯤꯗꯣ ꯑꯗꯨꯒꯤ ꯃꯃꯥꯟꯅꯕꯤ ꯕꯤ ꯑꯃꯅ ꯑꯗꯨꯝ ꯀꯦꯕꯤꯕ
ꯌꯥꯝ ꯐꯖꯩꯌꯦ ꯑꯩꯅ ꯑꯁ ꯌꯥꯝ ꯐꯖꯩꯌꯦꯅ ꯈꯜꯂꯤꯅꯦ
ꯐꯣꯇꯣ ꯑꯣꯏꯕꯩꯅꯦ
ꯀꯦꯔꯗꯤ ꯏꯁ ꯅꯪꯕꯨ ꯀꯦꯔꯖꯨ ꯊꯤꯗꯣꯏꯔꯣ ꯍꯥꯏꯖꯦ
ꯑꯩꯡ ꯀꯩꯩꯅꯣ ꯇꯧꯗꯦꯅ ꯀꯦꯕ ꯌꯨꯝꯗ ꯂꯥꯛꯑꯒ ꯑꯃꯨꯛ ꯃꯣꯏ ꯑꯩ ꯑ ꯗ ꯑꯗꯨꯝ ꯅꯨꯃꯤꯠ ꯃꯔꯤꯅꯤ ꯃꯉꯥꯅꯤ ꯂꯩꯔꯨꯔꯦꯕ ꯏꯃꯥꯟꯅꯕꯤ ꯂꯨꯅ ꯇꯤꯟꯅꯔꯛꯄꯁꯨ ꯑꯩ ꯆꯍꯤ ꯇꯔꯥ ꯍꯦꯜꯂꯦꯕ ꯑꯩꯈꯣꯏ ꯇꯤꯟꯅꯔꯛꯏꯁꯦ ꯑꯗꯨꯅ ꯁꯨꯡꯊꯥ ꯊꯥꯖꯗꯝꯅꯦ ꯃꯥꯁꯨ ꯊꯥ ꯑꯃ ꯊꯥꯑꯅꯤ ꯑꯍꯨꯝ ꯈꯛꯇꯪꯅꯦ ꯃꯥ ꯂꯨ ꯄꯥꯗꯣ ꯈꯪꯅꯕꯗꯣ ꯊꯥ ꯑꯃꯈꯛ ꯈꯪꯅ ꯈꯪꯅꯕ ꯍꯧꯔꯛ ꯄꯩꯗꯨꯗ ꯄꯥꯎ ꯐꯥꯎ ꯐꯥꯏꯔꯛꯑꯝꯃꯦ ꯑꯩ ꯑꯗꯨꯏ ꯂꯝꯗꯨꯗꯩ ꯑꯗꯨꯏ ꯅꯨꯄꯥꯗꯨ ꯈꯪꯅꯔꯤꯅ꯫ ꯃꯥꯅꯨ ꯁ ꯀꯩꯅꯣꯗꯩ ꯍꯤꯌꯥꯡꯂꯝꯗꯒꯤ꯫ ꯀꯨꯏꯗ꯭ꯔꯤꯕꯅꯦꯕ ꯃꯥꯅ ꯍꯥꯏꯔꯝꯕꯗꯣ ꯑꯗꯨꯒꯕꯨꯅꯦ꯫ ꯅꯣꯡꯃ ꯐꯣꯟ ꯇꯧꯔꯛꯑꯦ ꯑꯩ ꯂꯨꯍꯣꯡꯕꯗꯣ ꯖꯨꯟ ꯅꯥꯏꯟꯇꯤꯟ ꯇꯥꯔꯦꯅ꯫ ꯑꯩ ꯃꯌꯥꯝꯁꯦ ꯑꯝꯇ ꯑꯝꯐꯥꯎ ꯊꯥꯖꯅꯗ꯭ꯔꯦ ꯑꯗꯨꯒ ꯃꯥꯏ ꯃꯥ ꯀꯨꯊꯤ ꯌꯦꯡꯉꯛꯀꯥꯟꯗꯣ ꯂꯨꯍꯣꯡꯕꯩ ꯃꯇꯝꯗꯣ ꯍꯟꯗꯛ ꯆꯍꯤ ꯁꯤ ꯅꯠꯇ꯭ꯔꯗꯤ ꯄꯤꯗ꯭ꯔꯦ ꯍꯥꯏꯌꯦ ꯃꯥꯒꯤꯗꯣ ꯃꯥꯗꯤ ꯅꯨꯄꯥꯁꯨ ꯁꯨꯡ ꯀꯣꯏ ꯀꯣꯏꯔꯛꯇꯕꯅꯦꯕ꯫
ꯎꯝ ꯀꯣꯏꯔꯁꯨ ꯍꯞꯇꯥ ꯑꯃꯒꯨꯝꯕ ꯄꯥꯎ ꯐꯥꯎꯅꯕ ꯑꯗꯨꯒ ꯃꯥꯅ ꯄꯥꯝꯕ ꯇꯥꯏꯞ ꯑꯣꯏꯗ꯭ꯔꯦ ꯍꯥꯏꯔꯒ ꯑꯗꯨꯝ ꯇꯣꯛꯊꯣꯛꯄꯗꯣ ꯑꯗꯨꯃꯥꯏꯅ ꯑꯣꯏꯕ꯫ ꯑꯗꯨꯃꯥꯏꯅ ꯑꯗꯨꯝ ꯑꯣꯏꯕꯅꯦꯕ ꯃꯥꯗꯤ ꯑꯗꯨꯒ ꯌꯥꯝ ꯊꯥꯖꯗꯕꯀꯣ
ꯎꯝ꯫ ꯍꯜꯂꯣ꯫ ꯀꯩꯅꯣ ꯍꯧꯕ꯭ꯔꯦꯗꯇꯣꯏꯁꯤꯕꯣ꯫ ꯍꯜꯂꯣ꯫ ꯍꯜꯂꯣ꯫ ꯕꯕꯤꯇꯥ꯫ ꯅꯪ ꯑꯃꯨꯛ ꯑꯩ ꯅꯪꯅ ꯑꯃꯨꯛ ꯇꯥꯔ ꯅꯪꯅ ꯉꯥꯡꯕ ꯑꯃꯨꯛ ꯑꯩ ꯇꯥꯗ꯭ꯔꯕꯣ? ꯍꯧꯖꯤꯛ ꯅꯨꯡꯉꯥꯏ ꯋꯥꯔꯤ ꯁꯥꯔꯝꯃ ꯀꯩꯅꯣ ꯇꯧꯁꯤꯕꯣ꯫ ꯍꯜꯂꯣ ꯕꯕꯤꯇꯥ꯫